ꯍꯧꯖꯤ ꯇꯁꯨꯣ ꯀ꯭ꯔꯣꯕꯣꯏ ꯇꯠꯈ꯭ꯔꯔꯤꯗꯣ
ꯂꯥꯏꯠ ꯇꯠꯀꯤ ꯇꯠꯇꯕꯤꯗ ꯑꯗꯨꯝ ꯇꯥꯗ꯭ꯔꯕ ꯅꯪꯒꯤ ꯅꯝꯕꯔ ꯅꯝꯕꯗ ꯅꯪꯒꯤ ꯅꯝꯕꯔ ꯚꯥꯏ ꯇꯧꯈ꯭ꯔꯦ
ꯑꯣ ꯀꯅꯥꯑ ꯑꯗꯨꯀꯣ ꯑꯩꯀꯣ ꯗꯂꯤꯗꯒꯥꯟ ꯣ ꯖꯔꯁꯤꯗꯣ ꯂꯩꯒꯦ ꯍꯥꯏꯔ ꯇꯥꯔꯦꯕꯀꯣ ꯃꯅꯤꯄꯨꯔꯒꯤ ꯏꯁꯇꯥꯏꯜ ꯇꯧꯋꯦꯕ ꯍꯥꯏꯗꯤ ꯃꯅꯤꯄꯨꯔꯒꯤ ꯑꯗꯨꯃꯥꯏꯅ ꯄ꯭ꯔꯥꯏꯁ ꯔꯦꯟꯁꯇꯣ ꯑꯗꯨꯒꯨꯝꯕ ꯏꯁꯇꯥꯏꯜꯗ ꯐꯦꯛ ꯑꯣꯏꯔꯁꯨ ꯑꯗꯨꯃꯥꯏꯅ ꯇꯧꯕ ꯈꯣꯏꯗꯣ ꯀꯣꯄꯤꯗ ꯑꯗꯨꯗꯣ ꯑꯩꯅ ꯍꯪꯉꯝꯃꯦꯕꯀꯣ ꯇꯗꯤꯂꯤꯕꯔ ꯌꯥꯒꯦꯔꯥ ꯍꯥꯏꯔꯒ ꯃꯣꯏꯅ ꯏꯁꯇꯣꯛ ꯂꯩꯕ꯭ꯔꯥ ꯍꯥꯏꯔꯒ ꯖꯔꯃꯅꯤ ꯑꯋꯦ ꯍꯪꯕꯅꯦꯕꯀꯣ ꯑꯩꯗꯣ ꯃꯤꯒꯤ ꯂꯩꯒꯦ ꯈꯜꯂꯒ ꯑꯗꯨꯗꯨꯒ ꯃꯥꯅ ꯂꯩ ꯂꯩꯌꯦ ꯃꯟꯗꯦꯗ ꯂꯩꯅꯤ ꯈꯣꯠꯅꯤ ꯅꯤ ꯑꯗꯨꯃꯥꯏꯅ ꯍꯥꯏꯌꯕꯀꯣ ꯑꯗꯨꯒ ꯗꯤꯂꯤꯚꯔ ꯇꯧꯕ ꯈꯣꯠꯄꯒꯤꯗꯣ ꯂꯣꯏ ꯋꯥꯔꯤ ꯁꯥꯟꯅ ꯂꯣꯏꯔꯦ ꯑꯗꯨꯒ ꯁꯥꯟꯅ ꯂꯣꯏꯔꯒ ꯃꯣꯏꯁꯦ ꯄꯦꯕꯨꯗꯤ ꯇꯧꯗꯣꯏꯕ ꯑꯩꯗꯣ ꯈꯪꯕ꯭ꯔꯥ ꯑꯗꯣ ꯄꯦ ꯇꯧꯗ꯭ꯔꯒ ꯃꯣꯏꯗꯣ ꯑꯗꯨꯝ ꯇꯦꯛꯁ ꯊꯥꯔꯛꯄꯒꯨꯝꯕꯒꯤ ꯕ꯭ꯂꯣꯛ ꯇꯧꯕꯈꯣꯏ ꯂꯩꯌꯦꯅꯀꯣ ꯀꯦꯝꯇꯧꯕ ꯑꯩꯈꯣꯏ ꯃꯤꯒꯤ ꯑꯗꯣ ꯈꯪꯕ꯭ꯔꯥ ꯃꯣꯏꯗꯣ ꯀꯟꯐ꯭ꯌꯨꯁ ꯆꯠꯄꯩ ꯑꯣꯏꯔꯝꯅꯤꯕ ꯃꯤꯗꯣ ꯈꯪꯕ꯭ꯔꯥ ꯑꯩ ꯑꯣꯏꯅ ꯕ꯭ꯂꯣꯛ ꯇꯧꯔꯛꯈ꯭ꯔꯕ ꯑꯩꯗꯤ ꯑꯣꯔꯗꯔꯗꯤ ꯇꯧꯗ꯭ ꯂꯥꯏꯅ ꯈꯟꯕꯤ
ꯑꯁꯤꯁꯤ ꯑꯗꯨꯒꯨꯝꯕꯗꯣ ꯑꯩꯗꯤ ꯏꯟꯁꯇꯥꯒ꯭ꯔꯥꯝꯒꯤ ꯃꯌꯥꯝ ꯀꯩꯒꯨꯝꯕꯗꯣ ꯑꯩꯗꯤ ꯁꯨꯊꯥ ꯊꯥꯖꯗꯦꯕꯣ
ꯊꯖꯕꯗꯤ
ꯀꯩꯅꯣ ꯖꯦꯛꯇꯨ ꯗꯦꯜꯂꯤ ꯆꯠꯈ꯭ꯔꯕꯅꯤꯅꯦ
ꯍꯣꯏ ꯍꯣꯏ ꯅꯍꯥꯟ ꯑꯩꯃ ꯉꯔꯥꯡꯗ ꯀꯩꯅꯣ ꯏꯟꯗꯤꯌꯥ ꯒꯦꯠ ꯇꯧꯕ ꯎꯋꯦ ꯑꯩꯈꯣꯏ ꯅꯅꯥꯍꯎꯅ ꯃꯥꯁꯦ ꯐ꯭ꯔꯥꯟꯁꯀꯤ ꯐꯦꯟꯅꯦꯕꯀꯣ ꯑꯗꯨꯒ ꯏꯁꯄꯦꯟꯒꯤꯗꯣ ꯑꯩꯅ ꯂꯩꯒꯦ ꯍꯥꯏꯔꯒ ꯑꯗꯨꯝ ꯈꯜꯂꯦ ꯑꯗꯨꯃꯥꯏꯅ ꯂꯩꯅꯤ ꯍꯥꯏꯔ ꯍꯥꯏꯕꯃꯅ ꯖꯔꯁꯤ ꯄꯥꯝꯕꯒꯤ ꯂꯩ ꯀꯥꯏꯅꯕꯅꯦ ꯑꯗꯨ ꯍꯃꯅ ꯁꯦ ꯔꯤꯜꯁ ꯊꯥꯔꯛꯏꯅꯦꯕꯀ ꯃꯥꯅ ꯊꯥꯔꯛꯄ ꯔꯤꯜꯁꯇꯣ ꯅꯣꯛꯅꯤꯡꯕꯅꯦ ꯃꯥꯏ ꯁꯤꯁꯇꯔꯅ ꯃꯥꯏ ꯁꯤꯁꯇꯔꯗ ꯔꯤꯜꯁ ꯃꯌꯥꯝ ꯖꯔꯁꯤꯒꯤ ꯔꯤꯜꯁ ꯁꯥꯔꯔꯣꯏꯇꯇꯔ ꯑꯦ ꯑꯋꯥ ꯑꯞꯇꯔ ꯑꯦꯟ ꯑꯋꯥꯔ ꯀꯩꯅꯣ ꯐꯪꯕꯣꯏ ꯒꯤꯐ ꯐꯪꯕꯣꯏ ꯑꯗꯨꯕꯨ ꯊꯔ ꯐꯅꯦꯗ ꯦꯡ ꯃꯥꯏ ꯈꯨꯇꯨꯝꯗꯣ ꯇꯧꯕ ꯈ ꯁꯒꯣ ꯑꯗꯤꯔ ꯍꯥꯏ ꯍꯕ ꯍ ꯑꯩꯈꯣꯏꯅꯦ ꯃꯈꯨꯣꯟꯁꯦ ꯇꯥꯅꯤꯡꯗ꯭ꯔꯦ
ꯌꯁꯤꯁꯨ ꯑꯁ
ꯇꯨꯡꯈ꯭ꯔꯅꯤ ꯑꯩꯗꯤ ꯅꯪ ꯇꯨꯝꯒꯦꯔꯥ ꯍꯧꯖꯤꯛ
ꯑꯗꯤ ꯍꯧꯒꯜ ꯂ ꯆ ꯏꯟꯅ ꯐꯣꯅꯦ
ꯆꯥꯟꯗ꯭ꯔꯤꯕꯨꯔ
ꯎꯝ ꯇꯟ ꯆꯥꯔꯒ ꯑꯗꯨꯝ ꯂꯩꯕꯅꯦ ꯑꯗꯣ ꯑꯩꯗꯣ ꯆꯥꯗ꯭ꯔꯁꯨ ꯌꯥꯒꯗꯧꯕꯗꯣ ꯏꯆꯦꯗꯣ ꯍꯣꯔꯦꯟ ꯃꯣꯔꯅꯤꯡ ꯗ꯭ꯌꯨꯇꯤ ꯅꯅꯤꯕꯒꯣ
ꯑ ꯂꯩ ꯒꯤ ꯗꯁꯥꯥꯎꯟ
ꯎ
ꯊꯣꯡꯕꯤꯔꯝꯕ ꯇꯥꯕ
ꯑꯁꯤ ꯂꯣꯏꯔꯒ ꯑꯩꯁꯨ ꯇꯨꯝꯈ꯭ꯔꯅꯤ ꯅꯪꯁꯨ ꯆꯥꯛ ꯊꯣꯡꯉꯣ ꯑꯗꯨꯗꯤ ꯈꯪꯗꯦ ꯑꯗꯨ ꯍꯥꯏꯕ ꯐꯠꯇꯦ ꯍꯥꯏꯌꯦ ꯍꯥꯏꯕ ꯌꯥꯗꯦ ꯍꯥꯏꯌꯦ ꯑꯩꯁꯨ ꯈꯪꯗꯦ ꯑꯣꯕꯦꯠꯅ ꯍꯥꯏꯕꯅꯤ
ꯀꯔꯤꯌꯥꯗ꯭ꯔ
ꯈꯪꯗꯦ ꯃꯤꯅꯤꯠ ꯑꯗꯨ ꯑꯗꯥ ꯀꯥꯏꯅ ꯇꯧꯔꯒ ꯍꯥꯏꯕꯗꯣ ꯌꯥꯗꯦ ꯃꯣꯏꯒꯤ ꯔꯦꯁꯇ꯭ꯔꯤꯛꯁꯟ ꯂꯩ ꯍꯥꯏ ꯍ ꯑ ꯑ ꯊ ꯑꯣꯏꯣꯏꯕ ꯆꯠꯅꯤꯡꯉꯦ
ꯀꯩꯅꯣ ꯑꯁꯤꯁ
ꯑ
ꯂꯣꯛꯇꯥꯛꯇꯣ ꯅꯣꯏꯒꯤ ꯅꯥꯄꯥꯛ ꯍꯥꯞꯄ꯭ꯔꯣ ꯁꯤꯟꯄꯨꯒꯗꯤ ꯂꯥꯞꯄꯤꯦꯀꯣ
ꯑꯩꯈꯣꯏꯒ ꯑꯗꯨꯝ ꯑꯗꯨꯝ ꯅꯛꯄꯒꯨꯝꯕꯅꯤꯅ ꯑꯩꯈꯣꯏ ꯑꯩꯈꯣꯏꯗꯒꯤ ꯑꯗꯨꯝ ꯈꯔ ꯆꯠꯂꯒ ꯍꯣꯏ ꯑꯗꯨꯝ ꯅꯛꯏꯗ
ꯅꯍꯥꯟ ꯃꯥꯔꯁꯇꯣ
ꯎꯝ
ꯀꯩꯅꯣ ꯏꯃꯥꯟꯅꯕꯅ ꯕꯇꯣꯟ ꯄꯤꯔꯛꯄ ꯄꯅꯦꯕ ꯃꯣꯏꯔꯥꯡꯗꯒꯤꯀꯣ ꯑꯩꯒ ꯍꯥꯏ ꯁ꯭ꯀꯨꯜꯗꯒꯤ ꯑꯦꯂꯕꯦꯟ ꯇꯨꯋꯜꯞ ꯑꯦꯂꯚꯦꯟ ꯇꯨꯌꯦꯜꯐ ꯐꯥꯎ ꯇꯝꯃꯤꯟꯅꯔꯛꯄ ꯏꯃꯥꯟꯅꯕ ꯃꯥꯁꯦ ꯑꯃꯨꯛꯀ ꯆꯥꯟꯗꯦꯜꯗꯒꯤ ꯅꯨꯄꯤ ꯂꯧꯕ
ꯎꯝ ꯎꯝ
ꯆꯥꯟꯗꯦꯜꯗ ꯃꯣꯏ ꯀꯩꯅꯣ ꯂꯧꯈꯠꯄ ꯂꯥꯛꯄ ꯍꯥꯏꯇꯥꯔꯦ ꯃꯣꯏ ꯇꯔꯥꯎꯒꯤ ꯀꯁꯇꯕꯤꯀꯣ
ꯎꯝ
ꯑꯦꯡꯒꯦꯖꯃꯦꯟ ꯂꯥꯛꯄ ꯀꯥꯟꯗꯁꯨ ꯃꯥꯁꯦ
ꯎꯝ ꯑꯝ ꯁꯥꯟꯗ ꯀꯥ ꯍꯣꯝꯕꯅꯒꯔꯝ ꯀꯥꯟ ꯎꯝ
ꯃꯥꯔꯁ ꯀꯌꯥꯔꯥ ꯑꯗꯨ ꯑꯣꯏꯕꯅꯦ ꯃꯥꯔꯁ ꯊꯥꯅꯦ
ꯍꯟꯗꯛꯀꯤꯔꯣ ꯂꯣꯏ ꯋꯥꯔꯤꯔꯣ ꯅꯪꯒꯤꯁꯦ ꯑꯣ ꯎꯝ ꯆ꯭ꯔ ꯑ ꯗ ꯆꯪꯦ ꯑꯩꯈꯣꯏ ꯗ ꯆꯪꯁꯤꯜꯜꯂꯤꯅꯣ ꯇꯧ ꯃꯪꯗ ꯑꯩꯈꯣꯏ ꯑꯍ ꯃꯊ ꯔꯦ ꯎꯝ
ꯃꯣꯏ ꯌꯨꯝꯗ ꯚ꯭ꯌꯨꯁꯨ ꯅꯨꯡꯉꯥꯏꯌꯦ
ꯏ ꯎ ꯄꯅꯤ ꯂꯣ ꯑꯗꯨꯝꯕ ꯑꯗꯨꯃꯥꯏꯅ ꯐ꯭ꯔꯦꯟ ꯍꯥꯏꯗꯤ ꯍꯥꯏ ꯁ꯭ꯀꯨꯜꯒꯨꯝꯕꯒꯤꯗꯤꯀꯣ ꯆꯠꯄꯅ ꯐꯩ ꯑꯩꯗꯤ ꯍꯧꯖꯤꯛꯁꯦ ꯅꯨꯄꯥ ꯏꯃꯥꯟꯅꯕ ꯅꯨꯄꯥꯒꯤ ꯕꯥꯇꯣꯟ ꯇꯧꯔꯛꯄ ꯑꯗꯣ ꯑꯩꯁꯦ ꯅꯨꯄꯥꯒꯤꯗꯤ ꯑꯝꯇ ꯆꯠꯇ꯭ꯔꯤꯕ ꯑꯩꯁꯦ ꯑꯗꯣ ꯅꯨꯄꯤ ꯇꯥꯏꯞꯇ ꯆꯠꯇꯣꯏꯔꯥ ꯅꯠꯇ꯭ꯔꯒ ꯑꯗꯨꯝ ꯃꯣꯏꯒꯤ ꯄꯩꯁꯥꯒꯨꯝꯕ ꯄꯥꯡꯕ ꯈꯣꯏꯗꯣ ꯑꯗꯨꯃꯥꯏꯅ ꯆꯠꯄ ꯍꯥꯏꯁꯦ ꯑꯩꯁꯦ ꯈꯪꯗꯕ
ꯍ
ꯍꯕ
ꯑꯗꯨꯒ ꯑꯩꯁꯦ ꯑꯃꯨꯛꯀ ꯑꯩꯒꯤ
ꯑꯩꯅ ꯉꯁꯤꯕ ꯀꯥꯔꯤꯁꯦ
ꯗ꯭ꯔꯦꯁꯀꯗꯤ ꯏꯌꯥꯝꯕꯒꯤ ꯑꯃ ꯂꯩꯌꯦꯕꯀꯣ
ꯎ ꯃꯅꯝ ꯈꯪꯉꯤ ꯃꯔꯥꯡꯁꯤꯗꯗꯤꯈꯣꯏ ꯆꯥꯎꯅ
ꯁ ꯑꯗꯨꯣꯝ ꯀꯣ ꯊ ꯍꯕꯣ ꯂꯂ
ꯍꯣꯏ ꯏꯃꯥꯟꯅꯕꯤ ꯍꯟꯗꯛ ꯑꯩꯒꯤ ꯏꯃꯥꯟꯅꯕꯤꯕ ꯍꯣꯡꯕ ꯇ꯭ꯔꯞ ꯇ꯭ꯔꯞ ꯌꯥꯎ ꯑꯣꯏꯅ ꯑꯗꯣ ꯃꯣꯏꯁꯨ ꯃꯣꯏꯒꯤꯟꯇꯔꯦꯁ ꯑꯗꯨꯝ ꯁꯦꯦ
ꯀꯩꯅꯣꯗꯨꯁꯨ ꯅꯨꯄꯤꯗꯨꯁꯨ ꯇ꯭ꯔꯥꯏꯞꯅꯤꯅ ꯑꯗꯨꯝ ꯑꯇꯣꯞꯄ ꯂꯥꯛꯄ ꯈꯣꯏꯗꯣ ꯂꯣꯏꯅ ꯑꯗꯨꯝ ꯑꯗꯨꯒꯤ ꯃꯥꯅ ꯍꯥꯏꯔꯤꯁꯤꯅ
ꯇ ꯋꯥꯂꯦ ꯍꯣꯁꯕ ꯍꯣꯏ ꯍꯧꯔꯛꯑꯣ ꯃꯊꯪꯗꯗꯤ ꯑꯩꯗꯤ ꯐ꯭ꯔꯤꯅꯦ ꯍꯣꯏ ꯍꯣꯏ ꯃꯣꯏꯔꯥꯡ ꯍꯥꯏꯗꯤ ꯃꯣꯏꯔꯥꯡ ꯗꯥꯏꯔꯦꯛ꯭ꯔꯣ
ꯃꯥꯁꯨ ꯃꯃꯥꯗꯣ
ꯎꯝ ꯍꯣꯏ ꯍꯣꯏ ꯃꯣꯔ ꯃꯤꯛꯁ ꯉ ꯇꯉꯥꯏꯦ ꯑ ꯎꯝ꯫
ꯑꯦꯛꯇ ꯌꯦꯡꯕꯗ
ꯈꯪꯗꯦ ꯑꯩ ꯀꯩꯅꯣꯃ ꯌꯥꯡ ꯃꯟꯕ ꯌꯥꯝ ꯂꯩꯕ ꯑꯩꯁꯨ ꯃꯩꯇꯩꯗꯤ ꯃꯥꯟꯗꯦꯅ
ꯍꯣꯏ ꯃꯄꯥꯁꯨ
ꯑꯩ ꯀꯩ ꯃꯥꯟꯕ꯭ꯔꯥ ꯑꯗꯨꯗꯤ ꯃꯌꯥꯡ ꯃꯥꯟꯕ꯭ꯔꯥ?
ꯄꯥꯂꯤ ꯃꯥꯂꯦ꯫
ꯅꯠꯇꯦꯍꯦ! ꯀꯩꯩꯅꯣ ꯃꯥꯟꯕꯅꯦ ꯚꯦꯠꯅꯥꯃꯤꯁ꯫ ꯑꯩꯅꯀꯣ ꯑꯦ ꯌꯥꯏꯗꯣ ꯑꯩꯗꯣ ꯀꯩ ꯃꯥꯟꯕ꯭ꯔꯥ ꯍꯥꯏꯔ ꯍꯪꯉꯦꯕꯀꯣ ꯍꯪꯕ ꯀꯥꯟꯗ ꯃꯣꯏꯅ ꯊꯥꯏꯂꯦꯟꯒꯨꯝꯕ ꯍꯥꯏ ꯑꯦꯁꯤꯌꯥꯟ ꯒꯨꯝꯕ ꯑꯣꯏꯔꯁꯨ ꯑꯗꯨꯒ ꯀꯩ ꯑꯦꯁꯤꯌꯥꯟ ꯃꯥꯜꯂꯦ ꯍꯥꯏꯔꯒ ꯇ꯭ꯔꯦꯟ ꯂꯩꯕꯗꯣ ꯈꯪꯕ꯭ꯔꯥ ꯑꯗꯨ ꯑꯍꯥꯡꯕ ꯀꯥꯟꯗ ꯑꯦꯁꯤꯌꯥꯟ ꯍꯥꯏꯔꯒ ꯅꯣꯔꯠ ꯏꯁꯇꯤ ꯁꯨꯡꯂꯩ ꯄꯜꯂꯛꯇꯦ ꯑꯗꯨꯗꯨꯒ ꯏꯟꯗꯤꯌꯟꯁꯨ ꯌꯥꯎꯔꯛꯑꯦ ꯃꯔꯛꯇ ꯏꯟꯗꯤꯌꯟ ꯑꯣꯏꯔꯒ ꯇꯥꯃꯤꯜ ꯅꯥꯗꯨꯒꯨꯝꯕꯒꯤ ꯅꯨꯄꯤ ꯂꯩꯕꯗꯣ ꯈꯪꯕ꯭ꯔꯥ ꯑꯗꯨꯒꯨꯝꯕꯁꯨ ꯍꯥꯏ ꯫
ꯗꯤꯗꯦ ꯄꯨꯔꯥ ꯏꯟꯗꯤꯌꯥ ꯍꯥꯏꯔꯗꯤ ꯄꯨꯔꯥ ꯃꯌꯥꯡꯅꯤ꯫ ꯃꯤ ꯑꯇꯣꯞꯄ ꯂꯝꯗꯒꯤ ꯑꯩꯈꯣꯏ ꯅꯣꯔꯠ ꯏꯁꯀꯤ ꯀꯔꯤꯁꯨ ꯎꯕꯤꯗ꯭ꯔꯦꯗꯣ
ꯍꯣꯏ꯫
ꯑꯁ ꯑꯩꯈꯣꯏꯁꯦ ꯇꯜꯂꯦꯗ ꯑꯩꯈꯣꯏ ꯑꯁꯤ ꯃꯅꯤꯄꯨꯔꯗ ꯑꯩꯈꯣꯏ ꯑꯩꯈꯣꯏ ꯃꯁꯦꯟ ꯑꯩꯈꯣꯏ ꯗꯤꯁꯀ꯭ꯔꯤꯃꯤꯅꯦꯠ ꯇꯧꯅꯩ ꯑꯗꯨꯒ ꯑꯃꯨꯛ ꯃꯄꯥꯟ ꯊꯣꯛꯑꯦ ꯗꯦꯜꯂꯤꯗ ꯆꯠꯂꯦ ꯃꯤꯅ ꯑꯃꯨꯛ ꯗꯤꯁ ꯇꯧꯈꯤꯌꯦ ꯑꯩꯈꯣꯏꯁꯦ ꯑꯈꯣꯏ ꯁꯤꯕꯨ ꯀꯔꯤꯔꯣ?
ꯍꯣꯏ꯫ ꯅꯍꯥꯟ ꯑꯃ ꯑꯥ ꯅꯨꯄꯥ ꯑꯃ ꯑꯣꯏ ꯋꯥ ꯎꯝ ꯔꯤꯜꯁꯇ ꯃꯥꯁꯦ ꯕꯤꯍꯥꯔꯤ ꯑꯣꯏꯕꯖꯥꯠꯅꯤ ꯃꯅꯤꯄꯨꯔꯗ ꯂꯩꯕ ꯕꯤꯍꯥꯔꯤ ꯕꯤꯍꯥꯔꯤ ꯑꯣꯏꯔꯁꯨ ꯏꯁꯇꯥꯜ ꯈꯪꯉꯦ ꯀꯥꯏꯅ ꯇꯧꯔꯒ ꯂꯩꯍꯧ ꯅꯨꯄꯥ ꯑꯗꯨꯒ ꯀꯃꯦꯟꯇ ꯎꯝ ꯑꯗꯣ ꯆꯠꯄꯒꯨꯝꯕꯗꯤ ꯕꯤꯍꯥꯔꯤ ꯑꯗꯨꯝ ꯃꯥꯜꯂꯦ ꯍꯥꯏꯌꯦ꯫
ꯑꯩꯁꯨ ꯊꯦꯡꯅꯕꯒꯨꯝ ꯇꯣꯏ ꯑꯗꯣ ꯫
ꯊꯦꯡꯅꯔꯝꯒꯅꯤ ꯌꯥꯝ ꯁꯇꯥꯏꯜ ꯍꯩꯕ ꯁꯥꯔꯒ ꯎꯝ ꯎꯝ
ꯈꯔ ꯄꯩꯁꯥ ꯐꯥꯏꯕ ꯕꯤꯍꯥꯔꯤ ꯑꯩꯈꯣꯏꯅ ꯕꯤꯖꯤꯅꯦꯁꯁꯦ ꯊꯥꯏꯅꯗꯒꯤ ꯇꯧꯔꯛꯑꯒ ꯈꯔ ꯄꯩꯁꯥ ꯄꯥꯏꯔꯛꯄ ꯃꯣꯏꯁꯦ ꯃꯆꯥꯅꯨꯄꯥ ꯑꯩꯈꯣꯏꯒꯨꯝꯕꯁꯦ ꯄꯨꯔꯥ ꯍꯤꯞꯀꯣꯞꯅꯦ ꯑꯩ ꯍꯤꯄꯣꯛꯞ ꯁꯥꯕꯁꯤꯗꯤꯀꯣ ꯍꯥꯏꯒꯅꯨ ꯍꯥꯏ
ꯈꯪꯗꯦꯗ ꯃꯣꯏꯁꯦ ꯑꯩ ꯑꯩꯗ ꯀꯩꯅꯣ ꯇꯧꯔꯒꯦ ꯇꯨꯝꯈ꯭ꯔꯒꯦ ꯅꯪꯁꯨ ꯆꯥꯛ ꯊꯣꯡꯈ꯭ꯔꯣ ꯍꯣꯏ ꯍꯣꯏ ꯍꯣꯔꯦꯟ ꯍꯣꯔꯦꯟ ꯅꯨꯡꯗꯥꯡ ꯉꯥꯡꯂꯨꯁꯦ ꯊꯨꯝꯃꯦ ꯎꯝ ꯏ ꯨꯗ ꯅꯥꯏꯠ ꯎꯝ ꯍ ꯍꯅ ꯊ